ꯆꯠꯂꯦ ꯍꯧꯖꯤꯗꯤꯤ ꯌꯥꯔꯦ ꯁꯦ ꯁꯤꯝ ꯈꯨꯝꯒꯦ ꯍꯥꯏꯌꯦ ꯑꯁ ꯀꯣꯨꯝꯒꯦ ꯍꯥꯏ ꯃꯃꯅ
ꯂꯣꯏ ꯍꯜꯂꯦ ꯁꯤ ꯅ ꯂꯥ
ꯌꯥ ꯐ ꯌꯥ ꯑꯦ ꯀꯥꯎꯈ꯭ꯔꯦꯅꯦ ꯀꯔꯤ ꯋꯥꯔꯤꯅꯣꯣꯏꯕꯅꯤ ꯁꯅꯤꯕꯗꯨꯣ
ꯁꯝꯖꯥꯏꯒꯦ ꯁꯝꯖꯥꯏ ꯕꯦꯒꯗꯤ ꯏꯕꯨ ꯆꯨꯁ ꯇꯧꯕꯒꯤ ꯋꯥꯔꯤꯅꯦ
ꯑꯗꯨꯅꯦ ꯑꯗꯣ ꯑꯦ ꯑꯗꯨꯣ ꯂꯣꯏꯔꯦꯅ ꯀꯔꯤ ꯑꯃꯨꯛ ꯍꯥꯏꯅꯒꯂꯕ ꯋꯥ
ꯑ ꯀꯔꯤ ꯋꯥꯔꯤ ꯁꯥꯕ꯭ꯔꯣꯅꯦ ꯂ꯭ꯔꯤ ꯂꯣꯏꯗ꯭ꯔꯤꯕ ꯃꯥꯜꯂꯦꯗ
ꯂꯣꯏꯈ꯭ꯔꯦ ꯑꯩꯗꯤ ꯀꯃꯥꯏꯅ
ꯑꯩꯅ ꯍꯥꯏꯕꯗꯤ ꯑꯦ ꯏꯕꯥꯅꯤ ꯀꯩꯅꯣ ꯇꯧꯕꯗꯣ ꯑꯩꯅ ꯑ ꯁꯦ ꯀꯔꯤ ꯍꯥꯏꯕ꯭ꯔꯥ ꯊꯝꯖꯕꯗꯣꯔꯤ ꯌ
ꯑꯣ ꯑꯣ ꯑꯣ ꯑꯣ ꯑꯣ ꯍꯥꯏꯒꯦ ꯍꯥꯏꯒꯦ
ꯑ
ꯑ ꯑꯃꯗꯅ ꯌꯦꯌꯨ ꯊꯥꯛꯇꯦꯅꯀꯣ ꯑꯃꯗꯅ ꯌꯨ ꯊꯥꯛꯑꯦꯅꯀꯣ ꯑꯗꯨꯒꯤ ꯑꯃꯔꯣꯝꯗ ꯍꯥꯏꯔꯗꯤ ꯑꯃꯗ ꯐꯔꯑꯦ ꯌꯨ ꯊꯥꯛꯇꯕꯒꯤ ꯑꯃꯔꯣꯝꯗ ꯍꯥꯔꯦ ꯑꯃꯅ ꯈꯔ
ꯍ
ꯅꯥ ꯈꯣꯟꯕꯒꯤ ꯐꯥꯔꯦꯅꯥ
ꯈꯣꯂꯤ ꯍꯥꯏꯔꯗꯤ ꯑꯗꯨꯝ ꯑꯃꯅ ꯐꯩꯌꯦꯕ
ꯎꯝ ꯑ ꯃꯉꯣꯟꯗꯤ ꯌꯥꯝ ꯑꯐꯕꯗꯤ ꯌꯥꯝ ꯂꯩꯌꯦꯗ ꯑꯁꯨꯝ ꯂꯩꯕ ꯑꯩꯉꯣꯟꯗꯗꯤꯀꯣ ꯃꯦꯆꯔꯁꯨ ꯌꯥꯝ ꯑꯣꯏꯌꯦ ꯃꯤ ꯑꯃꯕꯨꯁꯨ ꯀꯃꯥꯏꯅ ꯂꯣꯏꯅꯒꯦꯔꯥ ꯋꯥ ꯍꯥꯏꯕ ꯀꯥꯟꯗ ꯀꯔꯤ ꯑ ꯔꯤꯡꯗꯤ ꯂꯣꯏ ꯁꯤꯌꯔ ꯇꯧꯋꯤꯅꯀꯣ ꯑꯩꯉꯣꯟꯗ ꯑꯗꯨꯒ ꯔꯤꯡꯗꯤ ꯅꯨꯄꯤꯗꯁꯨ ꯌꯥꯝ ꯗꯤꯄꯦꯟ ꯇꯧꯋꯤꯅ ꯑꯁ ꯁꯝꯖꯩꯕꯤ ꯁꯨꯃꯥꯏꯅꯗꯤ ꯇꯧꯗꯦ ꯅꯨꯄꯤꯗ ꯌꯥꯝ ꯗꯤꯄꯦꯟ ꯇꯧꯕ ꯅꯨꯄꯥꯗꯁꯨ ꯁꯥꯠꯇꯦꯅꯀꯣ ꯅꯠꯇ꯭ꯔꯣ
ꯅꯁꯨ ꯃꯥꯏꯗꯨꯕꯨꯗꯤ
ꯑꯗꯨꯒꯨꯝꯇ ꯋꯥꯏ ꯍꯥꯏꯕ ꯑꯕꯗꯥ ꯎꯝ ꯑꯗꯨꯒꯤ ꯑꯗꯨꯒꯨꯝꯕ ꯃꯔꯝꯅꯁꯨ ꯌꯥꯝ ꯐꯩ ꯑꯦ ꯑꯐꯕ ꯐꯠꯇꯕ ꯍꯥꯏꯕꯁꯦ ꯃꯉꯣꯟꯗ ꯏꯌꯨ ꯊꯥꯛꯄ ꯁꯤ ꯈꯛꯇꯅꯦꯗ ꯊꯕꯛꯁꯨ ꯌꯥꯝ ꯀꯥꯂꯦꯀꯣ ꯁꯤꯗ ꯍꯥꯏꯕꯤꯁꯦ
ꯃꯥꯒꯤꯁꯨ ꯌꯥꯝ ꯀꯩꯅꯣ ꯇꯧꯕꯅꯦ ꯃꯁꯥꯒꯤ
ꯎꯝ ꯁꯣꯟꯅꯤꯁꯅꯤ ꯎꯝ ꯑ ꯑꯣ ꯑꯣ ꯊꯟꯕ
ꯑꯗꯨꯝ ꯇꯧꯕꯅꯦ ꯑꯩꯅ ꯑꯩ ꯑꯩꯅꯁꯨ ꯑꯗꯨꯝ ꯀꯩꯅꯣ ꯍꯥꯏꯔꯗꯤ ꯗꯤ ꯁꯨꯡꯖꯣꯏꯕꯅ ꯐꯒꯅꯤ ꯍꯥꯏꯅ ꯈꯂꯦ ꯑꯗꯨ ꯕꯨꯔꯤꯡꯕꯨꯁꯨ ꯅꯨꯡꯁꯤꯌꯦꯦ ꯇꯨꯃꯗꯔ ꯌꯥꯝ ꯐꯠꯇꯕꯗꯤ ꯅꯠꯇꯦꯅ
ꯎꯝ ꯎꯝ ꯑꯗꯨꯅꯦ ꯑꯩꯁꯨ ꯅꯤꯡꯉꯝꯃꯛꯇ꯭ꯔꯕ ꯃꯥꯕꯨꯁꯨ ꯌꯥꯝ ꯅꯨꯡ
ꯑꯝ ꯍꯝ
ꯅꯪꯒꯤ ꯅ‌ꯦꯋꯥ ꯅꯨꯡꯉꯥꯏꯇꯍꯅꯨꯕꯦ
ꯀꯔꯤꯒꯤꯔ‌ꯥꯀꯣ ꯑꯩꯒꯤ ꯀꯩꯅꯣꯁꯦ ꯌꯨꯝ ꯀꯩꯅꯣ ꯑꯣꯏꯕꯒꯤ ꯅ‌ꯦꯠ ꯅꯨꯡꯉꯥꯏꯇꯕꯥ ꯑꯣꯏꯔꯝꯅꯦ
ꯑꯣꯒꯁꯥꯏ ꯄꯥꯏꯁꯥ ꯄꯥꯏꯕꯅꯤꯅꯥ
ꯑꯩ ꯒꯤꯅ‌ꯦꯀ‌ꯣ ꯑ‌ꯣ ꯅꯦꯠ ꯀꯩꯅꯣ ꯇꯧꯗ꯭ꯔꯗꯤ ꯌꯥꯗꯦ ꯅꯦꯠꯇꯠꯇ ꯇꯧꯕꯒꯅꯤ ꯀꯣꯜ ꯇꯧꯕꯅꯤꯅ
ꯑꯣ ꯑꯣ ꯑꯣ ꯑꯗꯨꯒꯤ ꯑꯣꯏ ꯃꯥꯂꯦꯝꯂꯦꯟ ꯅꯦꯠꯋꯥꯛꯁꯦ ꯈꯔ ꯅꯨꯡꯉꯥꯏꯇꯦꯕꯥ
ꯎꯝ ꯎꯝ
ꯍꯦ ꯃꯨꯟꯅ ꯈꯟꯕꯤꯌꯨ ꯋꯥ ꯅꯠꯇꯦ ꯅꯣꯏ ꯑꯣꯏꯅꯗꯤ ꯁꯠꯍꯧꯕꯤꯔꯣ ꯑꯩꯗꯤ ꯁꯠꯍꯧꯕ ꯍꯩꯇꯦ
ꯑꯗꯨꯒꯤ ꯑꯗꯨꯒꯤꯅꯦ ꯑꯩꯈꯣꯏꯁꯨ ꯍꯥꯏꯕ ꯍꯩꯇꯦ ꯃꯥꯒꯤ ꯏꯃꯨꯡ ꯀꯃꯥꯏꯅ ꯇꯧꯕ꯭ꯔꯥ ꯄꯨꯔꯛꯑꯁꯨ ꯍꯩ ꯍꯩꯕ ꯈꯪꯗꯕꯅꯤꯅ ꯀꯣꯜ ꯇꯧꯔꯒ ꯐꯖꯅ ꯍꯪꯉꯣ ꯍꯥꯏꯕꯅꯦ ꯑꯗꯨꯅꯦ ꯑꯗꯨꯅꯕꯦꯁ ꯁꯣꯂꯨꯁꯟꯦ ꯅ ꯍꯅꯤꯡꯒꯗ ꯅꯪꯗ ꯃꯛꯇꯗꯤ
ꯑꯦ ꯁꯤ ꯁꯤꯗ ꯇꯧꯔꯣ ꯍꯥꯏꯗ꯭ꯔ ꯁꯖ ꯅ ꯁꯟꯗꯦ ꯁꯤꯅ ꯈꯔ ꯐꯕ ꯃꯥꯜꯂꯦ ꯍꯥꯏꯕꯗꯣ ꯍꯥꯏꯌꯣ ꯍꯥꯏꯕꯅꯤꯗ ꯑꯩꯅ ꯍꯥꯏꯕꯗꯦ ꯑꯗꯣ ꯅꯨꯡꯁꯤꯕꯗꯤ ꯅꯨꯡꯁꯤꯕ ꯉꯥꯛꯇꯅꯤꯅꯀꯣ
ꯁꯤꯕꯪꯥꯛꯇꯅꯦ
ꯑꯗꯨꯒꯤ ꯑꯃꯗꯣ ꯑꯦ ꯑꯃꯗꯨꯅ ꯁꯤ ꯑꯁꯤꯅ ꯈꯔ ꯐꯔꯝ ꯃꯥꯜꯂꯦ ꯍꯥꯏꯕꯗꯤ ꯁꯟ ꯇꯥꯕꯤꯌꯣ ꯍꯥꯏꯕꯅꯤꯗ ꯑꯩꯗꯤ ꯑꯩꯅꯗꯤ ꯇꯥꯕꯥ ꯍꯥꯏꯇꯔꯦꯗꯤꯕꯥ ꯑꯩꯗꯤꯀꯣ
ꯍꯧꯖꯤꯛꯄꯨꯗꯤ ꯁꯝꯖꯥꯏꯕꯩꯕꯁꯨ ꯀꯨꯏꯅꯥ ꯅꯨꯡꯁꯤꯔꯛꯇ꯭ꯔꯕꯅꯤꯅ ꯍꯥꯏꯕꯗꯤ ꯂꯥꯏꯌꯦꯡ ꯅꯥꯔꯤꯡꯒꯨꯝꯕꯗꯤ ꯑꯗꯨꯏꯒꯤꯗꯤ ꯀꯨꯏꯅ ꯅꯨꯡꯁꯤꯈ꯭ꯔꯕꯅ ꯐꯕ ꯐꯠꯇꯕ ꯑꯗꯨꯝ ꯎꯝ
ꯎꯝ ꯍꯣꯏ ꯐꯩꯌꯦ ꯍꯥꯏꯔꯁꯨ ꯍꯧꯖꯤꯛꯕꯨꯗꯤ ꯃꯅꯨꯡꯒꯤ ꯀꯔꯤ ꯍꯥꯏ ꯈꯔ ꯐꯖꯅꯗꯤ ꯈꯪꯗ꯭ꯔꯤꯦꯅ ꯃꯥ ꯗꯤꯀꯣ ꯑꯗꯨꯒꯤ ꯑꯩꯅ ꯎꯝ ꯍꯧꯖꯤꯛꯇꯤ ꯌꯥꯝ ꯀꯨꯏꯅ ꯅꯨꯡꯁꯤꯅꯈ꯭ꯔꯕꯅꯤꯅ ꯗ꯭ꯔꯤꯡꯕꯨꯗꯤ ꯎ ꯀꯔꯤ ꯍꯥꯏ ꯃꯥꯥꯅ ꯁꯨꯃꯥꯏꯅ ꯇꯧꯋꯦ ꯁꯤꯒꯨꯝꯕꯗ ꯃꯥ ꯌꯥꯝ ꯑꯁꯤꯗ ꯑꯩꯕꯦꯕꯗꯤ ꯈꯔ ꯋꯥꯠꯂꯤꯌꯦ ꯍꯥꯏꯕꯅꯤꯗ ꯃꯥ ꯌꯥꯝ ꯐꯩ ꯑꯗꯨ ꯑꯣꯏꯔꯁꯨ
ꯍꯣꯏ ꯃꯥꯕꯨꯗꯤ ꯃꯥ ꯃꯅꯨꯡ ꯀꯔꯤ ꯀꯃꯥꯏꯅ ꯇꯧꯕ꯭ꯔꯥ ꯍꯥꯏꯕꯗꯤ ꯐꯖꯅꯥ ꯈꯪꯗꯦ ꯀꯨꯏꯅꯥ ꯅꯨꯡꯁꯤꯔꯛꯑꯒ ꯀꯃꯥꯏꯅ ꯇꯧꯒꯦꯔꯥ ꯈꯣꯠꯄ꯭ꯔꯥ ꯍꯥꯏꯕꯗꯣ
ꯈ‌ꯪꯗꯔ‌ꯦꯗꯥ ꯀꯃꯥꯏ ꯇꯥꯎꯗꯑꯗꯟꯅ‌ꯣ ꯑꯟꯇꯤ ꯑꯟꯇꯤꯅꯥꯗ ꯐꯣꯟ ꯇꯧꯔꯛꯑꯗꯤ ꯍꯪꯒꯦ ꯇꯧꯔ ꯂꯩꯕꯅꯤ ꯅꯍꯥꯟꯗ ꯇꯧꯔꯒ ꯅꯍꯥꯟꯗꯣ ꯇꯥꯎꯕꯗꯣ ꯅꯍꯥꯟꯗꯣ ꯇꯧꯒꯦ ꯍꯥꯏ ꯇꯧꯔꯀꯣꯄ ꯑꯩꯅ ꯇꯧꯅꯨ ꯍꯥꯏ ꯑꯗꯨ ꯅꯨꯃꯤꯠꯇ ꯇꯧꯕꯤꯔꯗ ꯐꯒꯗꯕꯅꯦ
ꯀꯃꯥꯏꯅ ꯇꯧꯕ꯭ꯔꯥ ꯑꯩꯉꯣꯟꯗ ꯅꯨꯡꯁꯤ ꯍꯥꯏꯔꯛꯑꯦ ꯐꯕ꯭ꯔꯥ ꯐꯖꯕ꯭ꯔꯥ ꯍꯥꯏꯕꯗꯣ ꯅꯣꯏꯅ ꯐꯩꯌꯦ ꯍꯥꯏꯗꯤ ꯑꯗꯨꯝ ꯀꯩꯅꯣ ꯇꯧ ꯍꯧꯖꯤꯛꯄꯨꯗꯤ ꯑꯗꯨꯝ ꯈꯪꯅꯒꯦ ꯍꯥꯏꯅꯗꯤ ꯈꯪꯅꯔꯒ ꯂꯩꯑꯦ ꯑꯗꯨꯕꯨ ꯀꯥꯏꯣ ꯑꯗꯨꯃꯥꯏꯅ ꯇꯧꯋꯦ ꯍꯥꯏꯕꯒꯨꯝꯕ ꯗ
ꯎꯝ ꯑꯣ ꯑ ꯀꯩꯅꯣ ꯑ ꯌꯦꯡꯈꯂꯦꯟꯗꯣ ꯀꯔꯣꯝꯗꯔꯣ ꯑꯟꯇꯤꯕꯤꯅꯥ ꯈꯣꯏꯒꯤ ꯈꯣꯣꯟ꯭ꯔꯣ
ꯑꯁꯈꯨꯂꯦꯟ ꯌꯦꯡꯈꯨꯂꯦꯟꯗꯤ ꯑꯩꯈꯣꯏ ꯑꯟꯇꯤꯕꯤꯅꯥꯒꯤ ꯑꯣꯔꯤꯖꯤꯅꯦꯜ ꯐꯣꯟꯅꯦꯅ ꯑꯗꯨꯒ ꯃꯣꯏꯅ ꯄꯟꯗ꯭ꯔꯃꯩꯗ ꯑꯃꯨꯛꯀ ꯍꯣꯡꯕꯒꯤꯅꯦꯕ
ꯑꯣ ꯑꯣ ꯃꯥꯅ ꯍꯥꯏꯕꯗꯣ ꯚꯟꯗ꯭ꯔꯣꯃꯥꯏ ꯍꯥꯏꯕ꯭ꯔꯥ ꯌꯦꯡꯈꯨꯂꯦꯟ ꯍꯥꯏꯕ꯭ꯔꯥ ꯑꯃꯗꯗꯤ ꯃꯥ ꯌꯨꯝ ꯁꯥꯒꯅꯤ ꯑꯗꯨ ꯗ ꯍꯥꯏꯌꯦ ꯃꯥ ꯍꯧꯖꯤꯛ ꯃꯃꯥ ꯃꯄꯥꯈꯣꯏ ꯍꯧꯖꯤꯛ ꯂꯩꯕꯗꯣ ꯑꯗꯨꯗ ꯁꯥꯔꯣꯏ ꯍꯥꯏꯕ
ꯑ ꯃꯃꯥ ꯃꯄꯥ ꯈꯣꯏꯗꯤ ꯌꯥꯡꯈꯣꯂꯦꯟꯗ ꯂꯩꯕꯅꯦ
ꯑꯣ ꯑꯗꯨ ꯍꯥꯏꯌꯦꯕ ꯑꯗꯨ ꯑꯩꯒꯦꯟ ꯃꯦꯟ ꯇꯥꯗꯕꯀꯣ
ꯈꯨꯂꯦꯟꯗ ꯂꯩꯌꯦ ꯍꯥꯏꯕꯅꯤ ꯑꯗꯨꯕꯨ ꯎ ꯍꯦꯝ ꯈꯨꯂꯦꯟꯗꯗꯤ ꯎꯝ ꯀꯩꯅꯣ ꯂꯩꯐꯝꯗ ꯐꯖꯗꯦꯅ ꯕꯦꯟꯗ꯭ꯔꯃꯥꯏꯗ ꯀꯩꯅꯣ ꯑꯣꯏꯈꯗꯤ ꯕꯦꯟꯗ꯭ꯔꯃꯥꯏꯗꯤ ꯂꯩꯐꯝꯗꯣ ꯌꯨꯝꯐꯝꯗ ꯐꯖꯩꯕ
ꯑꯣ ꯑꯩꯈꯣꯏꯣꯥꯏꯁꯦ ꯕꯤꯟ꯭ꯔꯣꯃꯥꯏꯁꯦ ꯀꯩꯅꯣ ꯑꯟꯇꯤꯕꯤꯅꯥ ꯍꯣꯏꯕ꯭ꯔꯣ
ꯍꯣꯏ ꯇꯤꯕꯤꯅꯥ ꯍꯣꯏ ꯍꯣꯏ ꯅꯦꯕꯦꯟ꯭ꯔꯃꯥꯏ ꯅ ꯌꯦꯡꯈꯨꯂꯦꯟꯗꯨꯅ ꯃꯣꯏꯒꯤ ꯑꯣꯔꯤꯖꯤꯅꯦꯜ ꯑꯩꯈꯣꯏꯅ ꯀꯩꯅꯣ ꯅꯝꯒꯣꯡ ꯍꯥꯏꯌꯦꯅ
ꯑꯣ ꯑꯣ ꯑꯣ ꯑꯣ
ꯑꯗꯨꯅꯦꯕ
ꯑꯣ ꯑꯗꯨ ꯑꯣꯏ ꯃꯥꯂꯦ ꯍꯣꯏ
ꯀꯦꯊꯂꯤꯛꯅꯗꯤ ꯌꯥꯝꯕꯅꯦ ꯃꯣꯏꯗꯤ ꯈ꯭ꯔꯤꯁꯇꯌꯥꯦꯟ ꯂ ꯀ꯭ꯔꯤꯅꯣ
ꯃꯣꯏꯗꯤꯦ ꯀꯠꯂꯤ ꯉꯗꯤ ꯍꯥꯏ
ꯎꯝ
ꯑꯩꯅꯀꯣ ꯨꯔꯤꯗ ꯐꯖꯅ ꯍꯥꯟꯈ꯭ꯔꯕꯅꯦ ꯀꯦꯠꯂꯤꯒ꯭ꯔꯥꯁ ꯃꯟꯗꯦ ꯀꯒꯨꯝꯗꯤ ꯑꯩꯁꯨ ꯄꯥꯝ ꯄꯥꯝꯗꯦ ꯍꯥꯏꯕ ꯑꯗꯣ ꯀꯦꯊꯂꯤꯛ ꯅꯠꯇꯦ ꯍꯥꯏꯌꯦ
ꯎꯝ
ꯀ ꯈꯉ ꯗꯦ ꯑꯗꯨꯦ ꯍ
ꯆꯞ ꯆꯥꯠꯄ ꯃꯤꯔꯥꯔ ꯆꯞ ꯆꯥꯠꯇꯕ ꯃꯤꯔꯥ
ꯑꯁ ꯑꯩꯁꯨꯀꯣ ꯂꯣꯟꯗ ꯃꯥꯟꯅꯗꯕꯅꯤꯅ ꯑꯩꯅ ꯃꯅꯤꯄꯨꯔꯤ ꯍꯥꯏꯕꯒ ꯑꯣ ꯋꯥꯔꯤ ꯁꯥꯟꯅꯕꯗꯣ ꯅꯨꯡꯉꯥꯏꯇꯦꯕ ꯑꯩꯅ ꯍꯥꯏꯕꯗꯨ ꯑꯩꯅ ꯍꯥꯏꯗꯣꯛꯀꯗꯕꯗꯣ ꯌꯦꯟ ꯇꯥꯒꯗ꯭ꯔꯥ ꯇꯥꯔꯣꯏꯔꯥ ꯑ ꯍꯅ ꯗꯗꯝ ꯑꯩ ꯑꯩ ꯍꯥꯏꯔꯕꯅꯦ ꯑꯩꯈꯣꯏꯒꯤ ꯂꯣꯟ ꯇꯝꯃꯣ ꯁꯤꯅ ꯁꯤ ꯍꯥꯏꯔꯗꯤ ꯑꯅ ꯍꯥꯏꯕ
ꯎꯝ
ꯑꯗꯨꯒ ꯍꯣꯏ ꯌꯥꯝꯗꯦ ꯍꯥꯏꯌꯦꯦ ꯑꯁ ꯂꯨꯔꯤꯡꯗꯤ ꯐꯖꯅ ꯈꯪꯉꯦꯅꯦ ꯑꯣꯏ ꯂꯣ
ꯊꯥꯡꯕꯅꯤꯅ
ꯑꯣꯝ
ꯑꯣ
ꯃꯥꯔꯤ ꯐꯖꯅ ꯈ ꯂꯩꯑꯦ ꯑꯗꯨꯒꯤ ꯑꯩꯅ ꯑꯦ ꯅꯪꯗꯤ ꯐꯖꯅ ꯈꯪꯅ ꯂꯩꯦ ꯑꯩꯈꯣꯏꯒꯤ ꯈꯨꯟꯒꯤ ꯅꯨꯄꯤ ꯅꯨꯡꯁꯤꯅꯔꯒ ꯑꯁ ꯅꯪꯗꯤ ꯌꯥꯝ ꯍꯥꯏꯅꯦ ꯍꯥꯏꯕ ꯑꯗꯨꯒꯤ ꯍꯥꯏꯩ ꯇ ꯍꯥꯏꯌꯦ ꯃꯥꯅ ꯑꯩ ꯈꯪꯗꯦꯗ ꯂꯅꯨꯡꯅꯤꯡꯈꯣꯏꯅꯁꯨ ꯑꯦ ꯀꯗꯥꯏꯒꯤ ꯇꯝꯃꯣꯏ ꯁꯨꯡꯇꯝ ꯇꯝꯃꯣꯏ ꯃꯣꯏꯒꯤ ꯂꯣꯟꯗꯤ ꯈꯪꯁꯨ ꯈꯪꯉꯣꯏ ꯑꯩꯗꯤ
ꯑꯩ ꯌꯥꯝ ꯂꯥꯏꯕꯅꯦ ꯍꯥꯏꯕꯗꯤ ꯑꯗꯨꯝ ꯇꯧꯔꯗꯤ ꯌꯥꯝ ꯂꯥꯏꯕꯅꯦ ꯃꯣꯏꯒꯤ ꯂꯣꯟꯗꯣ ꯑꯩꯈꯣꯏꯅ ꯑꯩꯈꯣꯏꯅ ꯍꯥꯏꯗꯣꯛꯄ ꯉꯝꯗ꯭ꯔꯁꯨ ꯁꯨ ꯑꯗꯨꯝ ꯇꯥꯕ ꯀꯥꯟꯗ ꯑꯣ ꯃꯣꯏꯅ ꯁꯨꯃꯥꯏꯅ ꯍꯥꯏꯕ ꯃꯥꯜꯂꯦ ꯍꯥꯏꯕꯗꯣ ꯑꯗꯨꯝ ꯈꯪꯉꯦ
ꯁ ꯈꯪꯗꯦ ꯑꯩꯈꯣꯏꯅ ꯀꯩꯅꯣ ꯇꯧꯗꯕꯒꯤꯔ ꯉꯥꯡꯗꯕꯒꯤꯔ ꯒꯌꯥꯟ ꯃꯦꯟ ꯇꯥꯗꯦ ꯃꯣꯏ ꯂꯣꯟꯗ ꯉꯥꯡꯉꯁꯨ ꯑꯩ ꯀꯩꯝꯇ ꯒꯌꯥꯟ ꯇꯥꯕ ꯂꯩꯇꯦ ꯑꯃ ꯐ ꯅꯍꯥꯟ ꯀꯩꯅꯣ ꯔꯍꯧ ꯑꯩꯈꯣꯏꯒꯤ ꯔꯦꯍꯥꯎꯈꯣꯏꯒꯤ ꯗꯤ ꯂꯣꯟꯗꯨꯗꯤ ꯈꯔ ꯇꯥꯕꯗꯣ ꯑꯈꯣꯏ ꯊꯣꯛꯑꯅ ꯈꯪꯉꯦꯕ ꯑꯗ ꯑꯗꯣ ꯃꯣꯏꯒꯤꯗꯤ ꯇꯣꯡꯉꯥꯜꯂꯦ
ꯑꯗꯨꯅꯦ ꯑꯝꯗꯤ ꯃꯣꯏ ꯃꯁꯦꯟ ꯑꯣꯏꯔꯁꯨ ꯃꯣꯏꯒꯤ ꯂꯣꯟ ꯇꯣꯡꯉꯥꯜꯂꯦ ꯍꯥꯏꯕꯅꯦ
ꯎꯝ ꯇꯣꯡꯉꯥꯂꯦꯕ ꯃꯥꯅꯁꯨ ꯍꯥꯏꯕ ꯔꯦꯍꯧ ꯔꯦꯍꯧꯗꯨꯁꯨ ꯈꯥꯡꯉꯒ ꯂꯩꯌꯦ ꯂꯣꯡꯂꯤꯡꯁꯨ ꯀꯣ
ꯎꯝ ꯈꯪꯒꯅꯤ
ꯑꯗꯨ ꯈꯪꯉꯦ ꯑꯗꯨ ꯃꯣꯏ ꯂꯣꯏ ꯃꯥꯟꯅꯗꯦꯅ ꯍꯥꯏꯕ ꯑꯩꯅ ꯍꯣꯏ ꯃꯥꯟꯅꯗꯦ ꯈꯔ ꯈꯔ ꯇꯣꯉꯥꯟꯕꯅꯦ ꯍꯥꯏꯌꯦ
ꯎꯝ
ꯑꯗꯨꯒꯤ ꯑꯁ ꯅꯣꯏꯒꯤ ꯂꯣꯟꯗꯤ ꯌꯥꯝ ꯂꯨꯏꯑ ꯍꯥꯏꯕ ꯍꯥꯏꯇꯦ ꯔꯦꯍꯧꯈꯣꯏꯒꯤꯗꯤ ꯈꯔ ꯂꯨꯕꯒꯦ ꯈꯪꯉꯦ ꯂꯣꯏ ꯑꯩꯅ ꯍꯥꯏꯗꯣꯛꯄ ꯍꯩꯗ꯭ꯔꯁꯨ ꯃꯣꯏꯅ ꯉꯥꯡꯕꯗꯣ ꯑꯩ ꯑꯗꯨꯝ ꯈꯪꯉꯦ ꯅꯣꯏꯒꯤꯗꯤ ꯈꯪꯗꯦ ꯍꯥꯏꯕ ꯑꯩꯅ
ꯎꯝ ꯑꯗꯨ ꯃꯣꯏꯒꯤ ꯂꯣꯟꯗꯤ ꯑꯈꯣꯏꯅ ꯑꯗꯨꯝ ꯇꯥꯔꯒ ꯂꯩꯕꯒꯤꯅꯤꯗ ꯔꯦꯍꯧꯈꯣꯏꯒꯤ ꯀꯩꯅꯣꯗꯨꯗꯤ ꯑꯗꯨꯕꯨ ꯗꯨꯝ ꯔꯦꯈꯣꯏꯒꯤ ꯂꯣꯟꯗꯨꯁꯨ ꯑꯗꯨꯝ ꯇꯥꯈ꯭ꯔꯗꯤ ꯑꯗꯨꯝ ꯐ ꯑꯗꯨꯝ ꯇꯥꯊꯣꯛ
ꯉꯔ ꯃꯗꯤꯁꯦꯕ ꯍꯥꯇꯔꯦ ꯍꯥꯏꯕꯗꯣ ꯑꯁ ꯈꯪꯗꯦꯗ ꯑꯩꯁꯦ ꯀꯣ ꯑꯩꯁꯦ ꯍꯧꯖꯤꯛꯀꯥꯟꯁꯦ
ꯇꯥꯕ꯭ꯔꯣ
ꯎꯝ ꯍꯣꯏ ꯇꯥꯏꯅ
ꯎꯝ ꯅꯦꯠꯋꯥꯔꯛ ꯅꯔ ꯍꯥꯏꯕꯅꯤꯗ ꯎꯝ ꯀꯩꯅꯣ ꯇꯥꯗꯕꯒꯤ
ꯇꯥꯏꯌꯦ ꯑꯁ ꯑꯩꯒꯤ ꯐꯣꯟꯗ ꯁꯨꯃꯥꯏꯅ ꯋꯥꯔꯤ ꯁꯥ ꯁꯥꯔꯒ ꯑꯩ ꯄꯥꯏꯕ ꯀꯥꯟꯗ ꯃꯨꯛ ꯁꯥꯅꯤꯡꯉꯥꯏ ꯂꯩꯔꯣꯏꯀꯣ
ꯑꯍꯥ ꯍꯥ ꯍꯥ
ꯏꯁ ꯂꯩꯒꯅꯤ ꯍꯥꯏꯌꯦ ꯁꯂꯦ ꯑꯗꯨ ꯐ ꯈꯪꯗꯦꯗ ꯑꯩꯗꯤ ꯋꯥꯔꯤ ꯁꯥꯟꯅꯕ ꯍꯩꯇꯕꯒꯤꯀꯣ ꯗꯥ ꯌꯂꯦ ꯀꯔꯤꯒꯤ ꯀꯔꯤꯕꯣ ꯈꯪ ꯌꯥꯝ ꯑꯣꯍꯣ ꯍꯣ ꯍꯣ ꯑꯁꯤꯒꯨꯝꯕꯁꯨ ꯂꯩ ꯑꯗꯨꯝꯒꯨꯝꯁꯨ ꯂꯤꯃꯤꯠ ꯂꯩꯕ꯭ꯔꯣ
ꯀꯣꯜ ꯇꯧꯕꯗꯣ ꯍꯣꯏ ꯑ
ꯑꯩꯁꯨ ꯈꯪꯗꯦ ꯑꯩꯁꯨ ꯑꯅꯧꯕ ꯑꯣꯏꯕꯅꯤꯅ ꯐꯖꯅ ꯍꯥꯏ ꯑꯗꯨꯒꯤ ꯃꯔꯝꯗꯤ ꯈꯪꯗꯦꯕꯀꯣ
ꯑꯣ
ꯕꯤꯕꯨ ꯀꯣꯜ ꯇꯧꯔꯒ ꯍꯥꯡꯒꯅꯤ ꯃꯨꯛꯀ
ꯑꯣ ꯖꯥꯀꯥꯃꯤ ꯅꯒꯦꯝ ꯊꯦ ꯇꯐꯥ ꯇꯥꯃꯜ ꯇ
ꯎꯝ ꯃꯌꯥꯡ ꯅꯨꯄꯥ ꯑꯃ ꯃꯌꯥꯡ ꯅꯨꯄꯤ ꯍꯧꯖꯤꯛ ꯂꯥꯛꯄ ꯃꯥꯅ ꯂꯣꯟ ꯀꯩꯅꯣ ꯍꯤꯟꯗꯤ ꯍꯤꯟꯗꯤ ꯉꯥꯡꯔꯛꯄ ꯃꯥꯅ ꯍꯤꯟꯗꯤ ꯉꯥꯡꯔꯛꯄꯗꯣ ꯑꯩꯅ ꯍꯪꯗꯕ ꯑ
ꯑꯣ
ꯀ꯭ꯔꯤ ꯁꯃꯥꯟ ꯍꯦ ꯍꯥꯏꯕ꯭ꯔꯥ ꯀ꯭ꯔꯤ ꯍꯥꯏꯕ꯭ꯔꯥ ꯈꯪꯗꯦ ꯑꯗꯣ ꯑꯩꯅ ꯏꯪꯂꯤꯁ ꯍꯥꯏꯕ ꯃꯥꯅ ꯈꯪꯅꯕ
ꯎꯝ
ꯉꯥꯔꯤ ꯉꯥꯔꯤꯗꯤ ꯄꯥꯝꯕ ꯃꯥꯜꯂꯦ ꯑꯗꯨꯒ ꯉꯥꯔꯤ ꯄꯨꯔꯛꯑꯣ ꯍꯥꯏ ꯃꯅꯤꯄꯨꯔꯒꯤ ꯀꯩꯅꯣ ꯇꯧꯋꯦ ꯍꯥꯏꯕꯒꯤꯔꯥ ꯈꯪꯗꯦ ꯑꯁ ꯀꯩ ꯇꯥꯗꯦ
ꯑꯣ ꯁꯤꯂ ꯑꯗꯣ ꯑꯦꯛꯁꯥꯝ ꯇꯧꯔ ꯍꯥꯏꯅ
ꯑꯗꯨꯒꯤ ꯃꯄꯥꯟꯗ ꯂꯦꯞ ꯂꯦꯞ ꯂꯦꯞꯂꯒ ꯆꯠꯈ꯭ꯔꯦ ꯍꯧꯖꯤꯛꯇꯤ ꯎ
ꯗꯤ ꯇꯃꯨꯟꯅꯁꯨꯣ ꯌꯥꯕꯖꯅꯤ ꯍꯤꯟꯗꯤ ꯇꯝꯃꯣ ꯑꯩꯁꯨ ꯍꯤꯟꯗꯤ ꯇꯝꯒꯦ ꯇꯧꯔꯒ ꯂꯩꯕꯅ ꯍꯤꯟꯗꯤ ꯌꯥꯝ ꯍꯪꯅꯤꯡꯉꯦꯕ ꯑꯩꯁꯨ